ꯀꯃꯥꯏ
ꯍꯜꯂꯣ꯫
ꯀꯃꯥꯏ ꯀꯃꯥꯏꯅ ꯇꯧꯔꯤꯒꯦ ꯅꯨꯡꯉꯥꯏꯔꯤꯕꯣ꯫
ꯎꯝ ꯑꯗꯨꯝ ꯅꯨꯡꯉꯥꯏꯔꯤꯌꯦ ꯅꯪꯗꯤ ꯀꯔꯝ ꯀꯔꯝ ꯄꯥꯜꯂꯤꯒꯦ꯫
ꯀꯔꯝ ꯀꯔꯝ ꯄꯥꯜꯂꯤꯒꯦ ꯑꯗꯨꯝ꯫
ꯗꯦ ꯕꯕꯥ ꯃꯃꯥ ꯈꯣꯏꯗꯤ ꯀꯔꯤꯝ꯫ ꯇꯧꯔꯤꯒꯦ ꯑꯅꯥ ꯑꯌꯦꯛ ꯌꯥꯎꯗꯦꯀꯣ꯫
ꯑꯥ꯫
ꯅꯍꯥꯟ ꯕꯕꯥꯕꯨꯗꯤ ꯕꯤꯄꯤ ꯈꯔ ꯋꯥꯡꯕꯩ ꯍꯣꯁꯄꯤꯇꯥꯜ ꯆꯠꯂꯨꯏꯌꯦ꯫
ꯍꯣꯁꯄꯤꯇꯥꯜ ꯆꯠꯂꯨꯌꯦ ꯗꯣꯛꯇꯔꯅ ꯍꯤꯗꯥꯛ ꯈꯔ ꯄꯤꯔꯛꯇ ꯈꯔ ꯑꯗꯨꯝ꯫
ꯈꯔ ꯑꯗꯨꯝꯕꯨꯗꯤ ꯐꯔꯦ꯫
ꯈꯔ ꯑꯗꯨꯝꯕꯨꯗꯤ ꯐꯔꯦ ꯑꯁ ꯕꯤ ꯄꯤꯗꯤ ꯕꯦꯔꯥꯅꯤꯅꯦ꯫ ꯅꯨꯡꯁꯥ ꯁꯥꯕ ꯃꯇꯝꯗꯁꯨ ꯅꯨꯡꯁꯥꯗ ꯊꯣꯛꯍꯜꯂꯨꯔꯅꯨ꯫ ꯊꯕꯛ ꯏꯪꯈꯥꯡꯁꯨ ꯀꯌꯥ ꯇꯧꯍꯜꯂꯨꯔꯅꯨ ꯕꯤꯄꯤꯁꯤꯗꯤ ꯈꯨꯗꯛ ꯈꯨꯗꯛꯇ꯫ ꯋꯥꯡꯕꯅꯤꯅꯀꯣ꯫ ꯅꯈꯣꯏꯒꯤꯗꯤ ꯑꯅꯥ ꯑꯌꯦꯛꯗꯤ ꯌꯥꯎꯗꯦꯀꯣ꯫ ꯎꯝ ꯌꯥꯎꯗꯦ꯫
ꯀꯩꯁꯨ ꯊꯣꯏꯗꯣꯛ꯫
ꯀꯩꯁꯨ ꯊꯣꯏꯗꯣꯛꯄꯗꯤ ꯑꯗꯣ ꯃꯃꯥ ꯕꯕꯥꯒ ꯄꯨꯂꯞ ꯂꯩꯃꯤꯟꯅꯔꯤꯕꯣ ꯄꯨꯂꯞ꯫ ꯄꯨꯗꯤ ꯂꯩꯃꯤꯟꯅꯕ ꯐꯪ꯫ ꯭ꯗꯔꯦ ꯑꯩꯒꯤ ꯊꯕꯛ ꯃꯐꯝꯗꯨꯅ ꯂꯥꯞꯄ ꯑꯣꯏꯕꯅꯤꯅ ꯊꯕꯛ ꯃꯐꯝ꯫ ꯐꯝꯒ ꯅꯛꯅ ꯂꯩꯔꯦ ꯑꯩꯗꯤ ꯑꯗꯨꯕꯨ ꯍꯜꯂꯛꯄꯗꯗꯤ꯫ ꯑꯗꯨꯝ ꯌꯨꯝꯗ ꯐꯣꯟꯕꯨꯗꯤ ꯇꯧꯋꯦ ꯄꯥꯎꯕꯨꯗꯤ ꯑꯗꯨꯝ ꯐꯥꯎꯅꯩꯗ ꯑꯅꯥ ꯑꯌꯦꯛꯀꯤ꯫ ꯑꯗꯩ ꯅꯣꯡꯃꯒꯤ ꯀꯔꯝ ꯀꯔꯝ꯫ ꯊꯣꯛꯄ ꯊꯧꯗꯣꯛ ꯅꯨꯡꯊꯣꯛꯀ ꯄꯥꯎ ꯐꯥꯎꯅꯩꯗ ꯑꯗꯨꯕꯨꯗꯤ꯫
ꯑꯩ꯫
ꯐꯩ ꯐꯩꯌꯦ ꯑꯗꯨ꯫
ꯑꯩꯕꯨꯗꯤ꯫
ꯑꯩꯕꯨꯗꯤ ꯑꯗꯨ ꯄꯨꯂꯞ ꯂꯩꯃꯤꯟꯅꯔꯤ ꯍꯧꯖꯤꯛ ꯐꯥꯎꯒꯤꯗꯤ꯫ ꯑꯗꯨꯅꯕꯨꯗꯤ ꯍꯦꯟꯅꯕꯨꯗꯤ ꯅꯨꯡꯉꯥꯏꯕꯅꯤꯗ꯫ ꯑꯗꯨ ꯅꯣꯏ ꯅꯆꯤꯟ ꯏꯅꯥꯎꯗꯤ ꯀꯌꯥ ꯑꯣꯏꯗꯣꯏꯅꯣ꯫
ꯎꯝ꯫
ꯎꯝ ꯏꯌꯥꯝꯕ ꯑꯃꯒ ꯏꯆꯟꯟꯅꯨꯄꯤ ꯑꯃꯒ ꯂꯩꯌꯦ꯫
ꯑꯩꯅ ꯃꯌꯥꯏꯅꯦ ꯅꯪꯗꯤ꯫
ꯑꯣ ꯑꯩꯒꯤꯗꯤ ꯏꯆꯦ ꯑꯃꯒ ꯏꯆꯟ ꯑꯃꯒ ꯂꯩꯌꯦ ꯑꯗꯨꯝ ꯊꯥꯏꯅ ꯑꯉꯥꯡ ꯑꯣꯏꯔꯤꯉꯩꯗꯩ꯫ ꯒꯤ ꯅꯨꯡꯁꯤ ꯆꯥꯟꯅꯅ ꯍꯧꯃꯤꯟ ꯆꯃꯤꯟꯅꯔꯛꯏ ꯑꯗꯨ꯫ ꯑꯩꯈꯣꯏꯒꯤꯗꯤ ꯑꯗꯨꯝ ꯁꯥꯟꯅꯃꯤꯟꯅꯗꯅ ꯁꯤꯃꯥ꯫ ꯌꯦꯡꯕ ꯈꯣꯠꯄ ꯑꯗꯨꯝ ꯄꯨꯜꯂꯞ꯫ ꯇꯧꯃꯤꯟꯅꯔꯛꯄꯅꯤꯅ ꯑꯗꯨꯝ ꯅꯨꯡꯉꯥꯏ ꯍꯥꯏꯇꯥꯏ꯫
ꯐꯩꯌꯦ꯫ ꯑꯩꯈꯣꯏꯒꯤꯗꯤ ꯏꯌꯥꯝꯕꯒ ꯑꯩꯗꯤ ꯌꯥꯝ ꯈꯠꯅꯔꯛꯑꯦ꯫ ꯑꯗꯨ ꯍꯧꯖꯤꯛꯄꯨꯗꯤ ꯆꯥꯎꯔꯕꯅꯤꯅ꯫ ꯑꯗꯨ ꯅꯨꯡꯁꯤ ꯆꯥꯟꯅꯅ ꯂꯩꯃꯤꯟꯅꯔꯦ꯫
ꯑꯁ ꯑꯗꯨꯒꯤ ꯍꯥꯏꯔꯨꯔꯗꯤ ꯑꯩꯈꯣꯏꯒꯤꯁꯨ ꯑꯩꯈꯣꯏ ꯆꯦꯒ ꯌꯥꯝ ꯃꯔꯩꯌꯦꯠꯅ ꯔꯛꯑꯦ꯫ ꯑꯗꯨꯕꯨ ꯍꯧꯖꯤꯛꯇꯤ ꯍꯧꯈ꯭ꯔꯕ ꯃꯇꯝꯗꯨꯒꯤ ꯋꯥꯔꯤꯗꯨ ꯅꯤꯡꯁꯤꯡꯉꯒ ꯋꯥꯔꯤ ꯁꯥ ꯊꯔꯨꯕꯗ ꯅꯣꯛꯄꯒ ꯌꯥꯎꯔꯤꯅꯤꯗ ꯑꯩꯈꯣꯏ ꯃꯁꯦꯟ ꯅꯨꯡꯁꯤ ꯁꯤꯤꯕ ꯃꯇꯝꯗꯣ ꯑꯗꯨꯗꯤ ꯃꯇꯝꯒꯤ ꯃꯇꯨꯡ ꯏ ꯃꯇꯨꯡꯏꯟꯅ ꯏꯃꯨꯡ ꯃꯅꯨꯡꯒꯤ ꯃꯔꯤꯗꯤ ꯏꯀ ꯂꯀꯅꯤ ꯑꯗꯨ ꯃꯇꯝ ꯍꯣꯏꯗ ꯑꯗꯨꯕꯨꯗꯤ ꯆꯨꯝꯃꯦ ꯑꯗꯣ ꯅꯪ ꯆꯥꯛ ꯌꯦꯟꯁꯥꯡꯗꯤ ꯄꯨꯂꯞ ꯆꯥꯃꯤꯟꯅꯔꯤꯕꯣ ꯀꯃꯥꯏꯅ ꯇꯧꯒꯦ
ꯎꯝ ꯅꯨꯡꯗꯥꯡ ꯅꯨꯡꯗꯥꯡꯕꯨꯗꯤ ꯆꯥꯃꯤꯟꯅꯩꯌꯦ ꯑꯌꯨꯛꯇꯤ ꯊꯕꯛ ꯆꯠꯊꯣꯛ ꯑꯛꯄꯅꯤꯅ ꯋꯥꯔꯤꯒ ꯁꯥꯗꯅ ꯄꯨꯂꯞ ꯆꯥꯃꯤꯟꯅꯩ
ꯑꯁ ꯑꯗꯨ ꯅꯨꯡꯗꯥꯡ ꯅꯨꯡꯗꯥꯡꯕꯨ ꯆꯥꯃꯤꯟꯅꯕ ꯐꯪꯉꯤ ꯅꯪꯗꯤ ꯑꯩꯗꯤ ꯁꯟꯗꯦ ꯅꯠꯇꯅ ꯎꯄꯥꯏ ꯁꯨꯡꯂꯩ ꯂꯩꯇ꯭ꯔꯦ ꯊꯕꯛ ꯃꯐꯝꯗ ꯂꯩꯔꯕꯅꯤꯅꯀꯣ ꯁꯟꯗꯦ ꯁꯟꯗꯦ ꯌꯨꯝ ꯍꯜꯂꯛꯄ ꯒꯨꯝꯕꯗ ꯆꯥꯃꯤꯟꯅꯕ ꯅꯠꯇꯅ ꯑꯇꯩ ꯃꯇꯝꯗꯗꯤ ꯄꯥꯛ ꯆꯥꯃꯤꯟꯅꯕ ꯐꯪꯗ꯭ꯔꯦ
ꯌꯨꯝꯒꯗꯤ ꯇꯣꯏꯅ ꯄꯥꯎ ꯐꯥꯎꯅꯗ꯭ꯔꯣ
ꯎꯝ ꯑꯗꯨꯝ ꯈꯔꯕꯨꯗꯤ ꯐꯥꯎꯅꯩꯌꯦ ꯊꯕꯛꯀꯤ ꯃꯔꯝꯗ ꯑꯅꯥ ꯑꯌꯦꯛꯀꯤ ꯑꯗꯨꯒꯤ ꯇꯨꯡ ꯒꯤ ꯄꯨꯟꯁꯤꯒꯤ ꯒꯤ ꯑꯗꯨꯝ ꯀꯩꯀꯩ ꯍꯣꯠꯅꯒꯗꯧꯕ ꯈꯣꯠꯀꯗꯧꯕꯁꯤꯡꯒꯤ ꯃꯇꯥꯡꯗꯁꯨ ꯑꯗꯨꯝ ꯑꯗꯨꯝ ꯄꯥꯎ ꯐꯥꯎꯅꯩ ꯑꯩꯅ ꯊꯕꯛ ꯍꯜꯂꯛꯑꯀꯥꯟꯗ ꯑꯗꯨꯝ ꯐꯣꯟ ꯇꯧꯔꯒ ꯄꯥꯎꯕꯨꯗꯤ ꯐꯥꯎꯅꯩꯗ ꯑꯗꯨꯒꯤꯗꯤ ꯃꯔꯛ ꯃꯔꯛꯇꯁꯨ ꯑꯗꯨꯝ ꯃꯔꯤ ꯃꯇꯥ ꯒꯤ ꯃꯇꯥꯡꯗꯁꯨ ꯋꯥꯔꯤ ꯁꯥꯕꯁꯨ ꯌꯥꯎꯋꯤ
ꯑꯗꯨꯅꯤꯅꯦ ꯑꯩꯈꯣꯏ ꯁꯤꯗꯕꯨ ꯕꯕꯥꯅ ꯐꯣꯟ ꯇꯧꯔ ꯇꯧꯔꯒ ꯃꯔꯤ ꯃꯇꯥꯁꯤ ꯁꯤꯡꯗꯤ ꯏ ꯄꯥꯎ ꯐꯥꯎꯅꯗꯣꯏꯅꯤ
ꯎꯝ ꯐꯩꯅꯦ ꯃꯩ ꯇꯥꯒꯁꯨ ꯃꯔꯤ ꯂꯥꯞꯊꯣꯛꯑꯔꯣꯏ ꯑꯗꯨꯣ ꯑꯗꯨ ꯚꯥꯏ ꯅꯣꯏ ꯏꯃꯨꯡꯗꯤ ꯃꯤ ꯀꯌꯥꯃꯨꯛ ꯂꯩꯒꯦ
ꯌꯥꯝ ꯆꯥꯎꯕ ꯅꯠꯇꯦꯗ ꯑꯩꯈꯣꯏ ꯃꯉꯥ ꯈꯛꯇꯅꯤ ꯅꯪꯒꯤꯗꯤ
ꯑꯩꯈꯣꯏ ꯏꯃꯨꯡꯗꯤ ꯈꯔ ꯑꯗꯨꯝ ꯃꯤ ꯌꯥꯝꯃꯦ ꯍꯥꯏꯇꯥꯔꯦ ꯑꯗꯨꯝ ꯃꯔꯤ ꯃꯇꯥꯁꯤꯡꯁꯨ ꯑꯅꯛꯄꯗ ꯂꯣꯏꯅ ꯂꯩ ꯅꯕꯅꯤꯅ ꯑꯗꯨꯝ ꯄꯨꯂꯞ ꯄꯨꯂꯞ ꯄꯨꯜꯂꯦ ꯇꯣꯏꯅ ꯄꯨꯟꯕ ꯅꯨꯃꯤꯠꯇꯨꯗꯗꯤ ꯂꯣꯏꯔꯦ ꯂꯥꯡꯕꯒ ꯀꯣꯏꯆ ꯏ ꯆꯣꯡ ꯁꯥꯟꯅꯗꯅ ꯅꯨꯡꯉꯥꯏꯌꯦ ꯌꯥꯝꯅ
ꯑꯁ ꯑꯩꯗꯤ
ꯑꯗꯨ ꯄꯥꯝꯕꯅꯤꯅꯦ ꯑꯗꯨꯕꯨ ꯃꯔꯤ ꯃꯇꯥ ꯃꯤ ꯌꯥꯝꯌꯥꯝ ꯄꯨꯜꯂꯛꯄꯁꯤꯗꯕꯨ ꯊꯕꯛ ꯀꯩꯀꯥꯗꯤꯦ ꯋꯥꯔꯝꯅꯤ ꯎꯝ ꯃꯌꯥꯝ ꯄꯨꯜꯂꯛꯄꯅꯤꯅ ꯆꯥꯅꯕ ꯊꯛꯅꯕ ꯁꯤꯜ ꯂꯥꯡꯕꯗ ꯑꯗꯨꯗꯒꯤ ꯂꯣꯏꯁꯤꯟꯕ ꯈꯣꯠꯆꯟꯕ ꯃꯔꯤ ꯃꯇꯥ ꯃꯌꯥꯝ ꯂꯩꯕꯅꯤꯅ ꯐꯖꯅ ꯇꯧꯗꯕꯁꯨ ꯌꯥꯗꯦ ꯑꯗꯨꯅ ꯑꯗꯨꯝ ꯊꯕꯛꯀꯤꯗꯤ ꯑꯗꯨ ꯆꯨꯝ ꯋꯥꯏ
ꯎꯝ ꯂꯩꯒꯗ ꯂꯩꯌꯦ ꯑꯗꯣ ꯂꯥꯞꯅ ꯂꯩꯅꯕꯅꯤꯅ ꯀꯨꯝꯍꯩ ꯍꯔꯥꯎꯒꯨꯝꯕ
ꯒꯨꯝꯕ ꯂꯥꯛꯄꯗ ꯅꯠꯇꯅ ꯄꯥꯛ ꯄꯨꯟꯅꯗꯤ ꯎꯝ ꯑꯗꯨꯕꯨꯗꯤ ꯑꯩ ꯑꯩꯅ ꯁꯨꯝ ꯈꯟꯕꯕꯁꯤꯗꯤ ꯏꯃꯨꯡ ꯃꯅꯨꯡꯅ ꯐꯖꯅ ꯀꯩꯅꯣ ꯇꯧꯕꯤꯔꯗꯤꯀꯣ ꯀꯨꯝꯍꯩ ꯍꯔꯥꯎ ꯂꯥꯛꯄꯁꯤꯗ ꯄꯨꯂꯞ ꯄꯨꯂꯞ ꯄꯨꯟꯕꯁꯤꯅ ꯅꯨꯡꯉꯥꯏꯗ
ꯑꯗꯨ ꯅꯪꯅ ꯈ꯭ꯋꯥꯏꯗꯒꯤ ꯅꯨꯡꯉꯥꯏꯖꯕ ꯍꯧꯖꯤꯛ ꯀꯩ ꯑꯣꯏꯒꯦ ꯅꯣꯏ ꯏꯃꯨꯡ ꯃꯅꯨꯡꯗ
ꯑꯩ ꯑꯩꯅ ꯁꯨꯝ ꯑꯗꯨꯝ ꯏꯃꯨꯡ ꯃꯅꯨꯡꯅ ꯑꯩꯅ ꯄꯨꯛꯅꯤꯡꯅ ꯈꯣꯏꯗꯥꯖꯕ ꯄꯥꯝꯖꯕ ꯊꯕꯛꯇꯣ ꯑꯗꯨꯝ ꯄꯨꯛꯅꯤꯡ ꯊꯧꯒꯠꯄꯤꯕ ꯑꯗꯨꯗꯒꯤ ꯑꯩꯅ ꯃꯣꯏꯅ ꯑꯩꯅ ꯄꯥꯝꯕ ꯄꯣꯠꯇꯨ ꯃꯣꯏꯅ ꯄꯥꯝꯗ꯭ꯔꯃꯛꯁꯨ ꯑꯗꯨꯝ ꯃꯇꯦꯡ ꯄꯥꯡꯕꯤꯗꯨꯅ ꯄꯨꯛꯅꯤꯡ ꯊꯧꯒꯠꯄꯤꯗꯨꯅ ꯄꯣꯠꯁꯛꯇꯣ ꯐꯪꯅꯕ ꯄꯥꯟꯗꯝꯗꯣ ꯐꯪꯅꯕ ꯑꯗꯨꯝ ꯄꯨꯛꯅꯤꯡ ꯊꯧꯒꯠꯄꯤꯗꯨꯅ ꯍꯦꯟꯅ ꯅꯨꯡꯉꯥꯏꯖꯩ ꯑꯗꯨ ꯅꯪꯒꯤꯗꯤ
ꯑꯩꯁꯨ ꯆꯞ ꯃꯥꯟꯅꯩ ꯑꯩꯅ ꯊꯋꯥꯏ ꯋꯥꯔꯀꯥꯟꯗ ꯃꯣꯏꯅ ꯌꯥꯝ ꯄꯨꯛꯅꯤꯡ ꯊꯧꯒꯠꯄꯤꯕꯗꯣ
ꯕꯗ꯭ꯔ ꯎꯝ ꯆꯧꯃꯤꯟꯅ ꯑꯗꯨꯁꯨꯣ ꯅꯣꯏꯒꯤ ꯏꯃꯨꯡ ꯃꯅꯨꯡꯒꯤ ꯑꯣꯏꯕ ꯆꯠꯅꯕꯤꯒꯗꯤ ꯂꯩꯕ꯭ꯔꯣ ꯚꯏ
ꯎ
ꯃꯌꯥꯝ ꯄꯨꯟꯅ ꯃꯔꯤ ꯃꯇꯥꯒ ꯆꯥꯛ ꯆꯥꯃꯤꯟꯅꯕ ꯃꯇꯝꯗ ꯑꯍꯟꯁꯤꯡꯅ ꯆꯥꯕ ꯍꯧꯗ꯭ꯔꯤꯕ ꯃꯈꯩ ꯑꯩꯈꯣꯏꯁꯦ ꯆꯥꯗꯕ
ꯎꯝ ꯎꯝ ꯑꯩꯈꯣꯏꯒꯤꯁꯨ ꯆꯠꯄ ꯏꯗ ꯑꯍꯟ ꯑꯣꯏꯕꯁꯤꯡꯗ ꯊꯛꯁꯤ ꯈꯥꯁꯤ ꯀꯥꯏꯗꯕ ꯋꯥ ꯍꯪꯒꯠꯅ ꯈꯨꯝꯗꯕ ꯃꯣꯏꯅ ꯋꯥ ꯉꯥꯡꯔꯛꯄꯗ ꯑꯗꯨꯝ ꯍꯣꯏ ꯍꯣꯏꯅ ꯇꯥꯔꯒ ꯑꯗꯨꯝ ꯏꯟꯕꯁꯤ ꯃꯉꯥꯏꯗꯅ ꯑꯍꯟꯅ ꯍꯥꯏꯕ ꯋꯥꯕꯨ ꯎꯝ
ꯇꯗ ꯃꯤꯁꯅꯅ ꯍꯥꯥꯎꯔ ꯄꯨꯟꯁꯤ ꯆꯨꯞꯄ ꯂꯩꯃꯤꯟꯅꯗꯧꯅꯤ
ꯎꯝ ꯑꯗ ꯑ ꯅꯍꯥꯃꯨꯛ ꯀꯩꯅꯣ ꯇꯧꯕꯗ ꯅꯣꯏ ꯂꯩꯀꯥꯏꯒꯤ ꯃꯤꯁꯤꯡ ꯈꯠꯅ ꯆꯩꯅꯕꯒ ꯌꯥꯎꯈꯤꯕꯒ ꯌꯥꯎꯕ꯭ꯔꯥ
ꯈꯅꯥ ꯆꯩꯅꯅꯕ ꯈꯥꯅꯥ ꯆꯩꯅꯅꯕꯅ ꯌꯥꯎ
ꯌꯥꯎꯗꯕ ꯃꯥꯜꯂꯦꯗ ꯑꯩꯈꯣꯏ ꯂꯩꯀꯥꯏꯒꯤꯗꯤ ꯑꯣꯏꯔꯝꯗꯧ ꯃꯥꯟꯗ꯭ꯔꯦ ꯑꯣ ꯑꯩꯅ ꯅꯍꯥ ꯀꯅꯥꯗ ꯑꯩꯅꯣ ꯇꯥꯕꯗ ꯈꯠꯅ ꯆꯩꯅꯕ ꯌꯥꯎꯋꯦ ꯈꯣꯠꯂꯦ ꯀꯥꯏꯅꯁꯨ ꯍꯥꯏꯐꯦꯠ ꯇꯥꯈꯤꯕ ꯎ
ꯎꯝ ꯑꯩꯁꯨ ꯑꯗꯨꯝ ꯚꯥꯞꯇꯤ ꯑꯣꯏꯗ꯭ꯔꯦ
ꯎꯝ ꯉꯁꯤꯗꯤ ꯀꯩ ꯃꯊꯦꯜ ꯆꯥꯔꯒꯦ ꯉꯁꯤꯗꯤ ꯍꯋꯥꯏ ꯆꯥꯔꯦ ꯅꯪꯗꯤ ꯀꯩ ꯆꯥꯔꯒꯦ ꯑꯩ ꯔꯥꯁꯃꯥ ꯃ ꯊꯣꯡꯒ ꯑꯂꯨ ꯀꯥꯝꯃꯦꯠ ꯑꯃ ꯃꯦꯠꯂꯒ ꯑꯗꯨꯝ ꯍꯣꯠꯅꯔꯦ ꯁꯤ ꯔꯥꯁꯃꯥꯁꯨ ꯍꯥꯎꯕꯅꯤꯅꯦ ꯎꯝ ꯉꯁꯤꯗꯤ ꯊꯕꯛ ꯏꯪꯈꯥꯡꯒꯗꯤ ꯀꯩꯝ ꯆꯠꯊꯣꯛꯇ꯭ꯔꯕ ꯉꯁꯤꯗꯤ ꯆꯠꯊꯣꯛꯇ꯭ꯔꯦꯗ ꯅꯪꯗꯤ ꯉꯁꯤ ꯀꯩꯝ ꯆꯠꯇ꯭ꯔꯕꯣ ꯑꯩ ꯍꯀꯤꯡ ꯉꯁꯥꯏꯕꯨꯗꯤ ꯀꯩꯅꯣ ꯆꯠꯊꯣꯛꯎꯕꯅꯦ ꯑꯗꯣ ꯍꯧꯖꯤꯛ ꯑꯃꯨꯛ ꯆꯠꯀꯗꯧꯕꯗꯤ ꯂꯩ ꯊꯕꯛ ꯑꯃ ꯅꯣꯡꯁꯤꯁꯨ ꯆꯨꯔꯛꯀꯗꯧꯔ ꯀꯩꯅꯣꯝ ꯇꯧꯔꯤꯅꯦ ꯍꯧꯖꯤꯛꯁꯦ
ꯍꯟꯗꯛꯁꯦ ꯅꯣꯡ ꯆꯤꯡꯒꯤ ꯐꯤꯕꯝꯁꯦ ꯌꯥꯝ ꯂꯨꯏꯅꯦ ꯅꯨꯡꯁꯥ ꯅꯨꯡꯁꯥꯅꯤ ꯅꯣꯡꯃꯨꯛ ꯇꯥꯅꯤ
ꯕꯦꯔꯥ ꯌꯥꯝ ꯇꯥꯔꯦ ꯆꯠꯊꯣꯛꯀꯗꯧꯕꯗꯨꯁꯨ ꯒ꯭ꯌꯥꯟꯃꯦꯟ ꯇꯥꯍꯟꯗ꯭ꯔꯦ ꯅꯣꯡ ꯏꯁꯤꯡꯒꯤ ꯐꯤꯕꯝꯁꯤꯗ
ꯂꯝꯕꯤꯁꯨ ꯂꯩꯈꯣꯝ ꯌꯥꯝ ꯊꯣꯛꯄꯅꯤꯅ ꯁꯤ ꯃꯇꯥꯡꯒ ꯌꯥꯝꯅ ꯕꯦꯔꯥꯛ
ꯔꯥ ꯀꯥꯄꯝꯕ ꯇꯥꯡ ꯑꯗꯨ ꯅꯣꯡꯒ ꯆꯨꯔꯦ ꯑꯗꯨ ꯂꯝꯕꯤ ꯁꯦꯝꯅꯤꯅ ꯇꯧꯊꯣꯛ ꯈꯣꯠꯇꯣꯛ ꯇꯧꯔꯒ ꯂꯣꯏꯁꯤꯟꯗꯕꯤꯗ ꯂꯩꯔꯤꯁꯤꯁꯨ ꯅꯣꯡ ꯏꯁꯤꯡ ꯆꯨꯔꯛꯄꯗꯗꯤ ꯄꯨꯔꯥ ꯖꯟꯖꯥꯅꯤ ꯆꯠꯊꯣꯛ ꯆꯠꯁꯤꯟ ꯇꯟ
ꯅꯣꯏꯔꯣꯝꯗ ꯅꯣꯡ ꯇꯥꯕ꯭ꯔꯣ ꯑꯩꯈꯣꯏꯔꯣꯝꯗꯗꯤ ꯅꯣꯡ ꯇꯥꯕ ꯍꯧꯔꯛꯑꯦ
ꯑꯣ ꯃꯪꯕꯨꯗꯤ ꯃꯪꯉꯦ ꯍꯧꯖꯤꯛꯃꯛꯀꯤꯗꯤ ꯇꯥꯕ ꯑꯣꯏꯗ꯭ꯔꯤ ꯊꯕꯛ ꯆꯠꯇꯣꯏꯁꯤꯅ ꯅꯣꯡꯗꯤꯦ ꯕꯦꯌꯥ ꯇꯥꯗꯣꯔꯤꯗꯅ
ꯑꯗꯨꯅꯤꯅꯦ ꯑꯃꯨꯛ ꯅꯥꯅꯤꯀꯣ ꯅꯣꯡꯁꯦ ꯅꯣꯡꯅꯨꯡꯁꯥ ꯅꯨꯡꯁꯥ ꯅꯨꯡꯁꯥ ꯅꯣꯡ ꯑꯃꯨꯛ ꯇꯥ ꯇꯧꯕ
ꯇꯥ ꯇꯧꯕꯁꯦ ꯌꯥꯝ ꯐꯔꯛ ꯇꯥꯕꯅꯦ ꯍꯣꯏ ꯍꯣꯏ ꯚꯥꯏ ꯐꯔꯦ ꯌꯥꯝ ꯅꯨꯡꯉꯥꯏꯔꯦ ꯉꯁꯤ ꯄꯥꯎ ꯐꯥꯎꯅꯕꯁꯦ ꯅꯣꯡꯃꯃꯨꯛ ꯄꯥꯎ ꯐꯥꯎꯅꯁꯦ
ꯍꯣꯏ ꯑꯩꯁꯨ ꯌꯥꯝ ꯅꯨꯡꯉꯥꯏꯔꯦ ꯉꯁꯤ ꯑꯩꯈꯣꯏ ꯏꯕꯥꯅꯤ ꯁꯨꯃꯥꯏꯅ ꯋꯥꯔꯤ ꯁꯥꯟꯅꯕꯁꯦ
ꯍꯣꯏꯣꯏ ꯑꯅꯥ ꯑꯌꯦꯛ ꯌꯥꯎꯗꯅ ꯀꯦꯝ ꯇ ꯇꯧꯗꯅ ꯅꯣꯡꯃ ꯐꯖꯅ ꯄꯨꯜꯂꯁꯦ
ꯍꯣꯏꯅꯦ ꯅꯪꯁꯨ ꯑꯅꯥ ꯑꯌꯦꯛ ꯌꯥꯎꯍꯟꯒꯅꯨꯀꯣ
ꯑꯣ ꯑꯣ ꯊꯝꯃꯦ ꯊꯝꯃꯦ ꯊꯝꯃꯦ ꯊꯝꯃꯦ